ꯍꯥ
ꯍꯥꯎ ꯇꯥꯕ꯭ꯔꯣ
ꯑꯣ ꯇꯥꯏꯌꯦ ꯇꯥꯏꯌꯦ ꯑꯗꯣ ꯑꯩꯁꯦ ꯅꯉꯣꯟꯗ ꯀꯩꯅꯣꯝꯇ ꯍꯥꯏꯒꯦ ꯅꯍꯥꯟ ꯑꯩꯅ ꯅꯉꯣꯟꯗ ꯍꯥꯏꯕꯗꯣ ꯑꯩꯈꯣꯏ ꯏꯃꯥꯟꯅꯕꯁꯤꯡ ꯄꯨꯟꯅꯤ ꯈꯣꯠ ꯅꯤ ꯅꯣꯡꯃ ꯑꯃ ꯄꯨꯔꯥ ꯑꯩꯈꯣꯏꯒꯤ ꯖꯒꯥ ꯑꯝꯗ ꯇꯧꯔꯒ ꯂꯦꯛ ꯆꯥꯔ ꯇꯧꯔꯒ ꯅꯣꯡꯉꯥꯜꯂ ꯍꯜꯂꯛꯇꯣꯏꯅꯤ ꯍꯥꯏꯕ ꯑꯗꯣ ꯑꯩꯅ ꯅꯪ ꯌꯥꯎꯖꯩꯦ ꯍꯥꯏꯕꯗꯣ ꯅꯪ ꯀꯃꯥꯏꯅ ꯇꯧꯗꯣꯏꯅꯣ ꯑꯩꯈꯣꯏꯁꯦ ꯇꯥꯔꯤꯛ ꯇꯔꯥꯃꯥꯊꯣꯏꯗꯗꯤ ꯆꯠꯁꯦꯅ ꯂꯦꯞꯄꯦꯕꯀꯣ ꯊꯥꯡꯖ ꯅꯨꯃꯤꯠꯇ ꯑꯗꯨꯒ ꯅꯣꯡꯃꯥꯏꯖꯤꯡ ꯅꯨꯃꯤꯠꯇ ꯍꯜꯂꯛꯁꯦꯅ ꯍꯥꯏ ꯅꯔꯦꯕ ꯍꯥꯏꯕꯗꯤ ꯀꯩꯒꯤꯅꯣꯗ ꯎꯝ ꯏꯃꯥꯟꯅꯕꯁꯤꯡ ꯊꯕꯛ ꯏꯟꯈꯥꯡ ꯆꯠꯅꯕ ꯈꯣꯠꯅꯕ ꯑꯗꯒꯤ ꯗꯨꯀꯥꯟ ꯐꯝꯅꯕ ꯈꯣꯠꯅꯕ ꯃꯌꯥꯝ ꯌꯥꯎꯅꯕꯅꯤꯅꯅꯦ ꯊꯥꯡꯖ ꯑꯗꯨꯗꯤ ꯀꯩꯅꯣ ꯊꯥꯡꯖꯒꯤ ꯅꯨꯡꯗꯥꯡꯋꯥꯏꯔꯝꯗꯨꯗ ꯍꯥꯏꯒꯠꯅꯔꯦꯗꯅꯀꯣ ꯑꯩꯈꯣꯏ ꯃꯌꯥꯝꯁꯦ ꯄꯥꯎ ꯐꯥꯎꯅꯔꯗꯅ ꯑꯗꯨꯒ ꯊꯥꯡꯖꯗ ꯅꯨꯡꯗꯥꯡ ꯋꯥꯏꯔꯝꯗꯨꯗ ꯄꯨꯜꯂꯒ ꯅꯣꯡꯃꯥꯏꯖꯤꯡꯗꯨꯗꯤ ꯑꯩꯒ ꯑꯗꯨꯃꯥꯏꯅ ꯅ‌ꯣꯡꯃꯥꯏꯖꯤꯡ ꯗꯨ ꯂ‌ꯦꯛꯑꯒ ꯍꯜꯂꯛꯁꯦꯅ ꯍꯥꯏꯅꯩꯕ ꯑꯗꯣ ꯅꯪ ꯀꯃꯥꯏꯅ ꯈꯜꯂꯤꯒꯦ ꯅꯪꯒꯤ ꯃꯇꯨꯡ ꯏꯟꯅ ꯑꯩ ꯑꯁꯣꯝꯗ ꯄꯥꯎ ꯑꯗꯨꯝ ꯍꯥꯏ ꯍꯥꯏꯒꯤꯗꯣꯏꯅꯦꯕ
ꯇꯥꯡ ꯀꯌꯥꯗꯅꯤ ꯍꯥꯏꯅꯣ
ꯇꯥꯔꯤꯛ ꯇꯔꯥꯃꯥꯊꯣꯏ
ꯇꯥꯔꯤꯛ ꯇꯔꯥꯃꯥꯊꯣꯏꯁꯦ ꯈꯪꯗꯅꯦ ꯑꯩꯁꯦ ꯐꯔꯛ ꯇꯥꯗꯧ ꯃꯥꯜꯂꯦꯗ ꯍꯥꯏꯗꯤ ꯊꯕꯛ ꯏꯪꯈꯥꯡ ꯀꯩꯅꯣ ꯇꯧꯗꯧ ꯃꯥꯜꯂꯦ ꯍꯥꯏꯗꯤ ꯊꯧꯗꯇ ꯂꯩꯔꯦꯕꯀꯣ ꯑꯩꯅ ꯍꯥꯏꯗꯣꯛꯎꯔꯒ ꯑꯃꯨꯛ ꯍꯥꯏꯗꯤ ꯑꯗꯨꯝ ꯌꯥꯅꯤ ꯌꯥꯔꯒꯁꯨ ꯑꯃꯨꯛ ꯇꯧꯔꯛꯀꯅꯤ ꯑꯗꯨꯗꯨꯅ ꯀꯩ ꯍꯥꯏꯅꯤ ꯑꯗꯨꯝ ꯍꯣꯏ ꯅꯛꯁꯤꯜꯂꯀꯥꯟꯗ ꯈꯪꯈꯤꯗꯦ ꯑꯃꯨꯛ ꯂꯥꯞꯄ ꯂꯥꯞꯄꯤ ꯀꯥꯟꯗ ꯄꯩꯁꯥ ꯅꯨꯡꯁꯥ ꯀꯩꯀꯩꯁꯨ ꯈꯥꯏꯅꯗꯧꯕ ꯑꯣꯏꯕꯅꯤꯅꯅꯦ ꯑꯗꯨꯝ ꯀꯩꯅꯣ ꯇꯧꯕꯗꯤ ꯌꯥꯕꯅꯤ ꯑꯗꯨꯒ ꯎꯝ ꯑꯩ ꯍꯥꯏꯔꯛꯑꯒꯅꯤ ꯍꯣꯏ ꯑꯗꯨꯝ ꯍꯥꯏꯐꯦꯠꯇꯤ ꯍꯥꯏꯔꯣ ꯃꯥꯗꯣ ꯌꯥꯗꯧ ꯃꯥꯥꯟꯂ ꯈꯦ ꯍꯥꯏ ꯑꯣ ꯅꯛꯇ ꯅꯛꯁꯤꯜꯂꯀꯥꯟꯗ ꯑꯗꯨꯝ ꯌꯥꯗꯧꯔꯗꯤ ꯑꯗꯨꯝ ꯍꯥꯏꯔꯛꯀꯦ ꯑꯗꯨꯝ ꯃꯁꯤꯡ ꯍꯧꯖꯤꯛ ꯊꯥꯔꯨꯒꯦꯅ ꯑꯗꯨꯝ ꯍꯥꯏꯕꯤꯌꯨꯅꯦ
ꯑꯗꯨꯗꯤ ꯅꯪꯒꯤꯗꯤ ꯊꯥꯡꯃꯩ ꯁꯦꯡꯅ ꯌꯥꯎꯔꯔꯣꯏ ꯍꯥꯏꯒꯈꯤꯕꯅ ꯍꯦꯟꯅ ꯐꯩ ꯀꯩꯒꯤꯅꯣ ꯍꯥꯏ ꯀꯥꯟꯗꯅꯦ ꯒꯥꯔꯤ ꯅꯨꯡꯂꯤꯒꯤꯁꯨ ꯑꯃꯨꯛ ꯑꯩꯈꯣꯏ ꯁꯤꯟꯗꯣꯏꯅꯦꯕ ꯆꯠꯇꯣꯏꯁꯦ ꯒꯥꯔꯤ ꯃꯆꯥ ꯆꯠꯄ ꯌꯥꯕ ꯖꯒꯥ ꯑꯣꯏꯗꯕꯅꯤꯅꯅꯦ ꯒꯥꯔꯤ ꯑꯆꯧꯕ ꯑꯅꯤꯒꯨꯝꯕ ꯄꯨꯗꯕꯗꯤ ꯌꯥꯔꯣꯏꯕ ꯑꯩꯈꯣꯏ ꯃꯤ ꯇꯔꯥꯃꯨꯛꯅꯦꯕ ꯑꯩꯈꯣꯏꯅ ꯍꯧꯖꯤꯛ ꯆꯠꯇꯣꯏꯁꯦ ꯃꯉꯥ ꯃꯉꯥ ꯅꯝꯃꯒꯁꯨ ꯒꯥꯔꯤ ꯑꯅꯤ ꯒꯥꯔꯤ ꯑꯆꯧꯕ ꯑꯅꯤ ꯌꯥꯎꯗꯕꯗ ꯁꯨꯡꯉꯥꯏ ꯌꯥꯔꯣꯏꯕ ꯑꯗꯨꯅ ꯃꯤ ꯍꯦꯜꯂꯛꯑꯒꯗꯤ ꯑꯗꯨꯒꯤ ꯁꯦꯝꯗꯣꯛ ꯁꯦꯝꯖꯤꯟ ꯑꯃꯨꯛ ꯇꯧꯗꯣꯏꯅꯤꯅ ꯅꯣꯏꯅ ꯍꯥꯟꯅ ꯔꯥꯏ ꯑꯃ ꯇꯥꯗꯕ ꯌꯥꯔꯣꯏꯕ ꯑꯩ ꯌꯥꯎꯅꯤ ꯍꯥꯏꯔꯒꯁꯨ ꯅꯠꯇ꯭ꯔꯒ ꯌꯥꯎꯔꯤꯕ ꯍꯥꯏꯔꯒꯁꯨ ꯑꯗꯨꯏ ꯃꯇꯨꯡ ꯏꯟꯅ ꯑꯩꯅ ꯍꯥꯏꯒꯗꯣꯏꯅꯦꯕ ꯍꯧꯖꯤꯛꯁꯨ ꯑꯩꯈꯣꯏ ꯑꯩꯈꯣꯏ ꯃꯌꯥꯝ ꯍꯥꯏꯅꯔꯤꯁꯦ ꯍꯥꯏꯕꯤꯒꯗꯕ ꯂꯩꯔꯒꯗꯤ ꯁꯦꯡꯅ ꯑꯗꯨꯝ ꯍꯥꯏꯕꯤꯔꯛꯑꯣ ꯐꯔꯛ ꯇꯥꯗꯧ ꯂꯩꯔꯒꯁꯨ ꯑꯗꯨꯝ ꯁꯦꯡꯅ ꯍꯥꯏꯕꯤꯔꯛꯑꯣꯗꯤ ꯐꯔꯛ ꯇꯥꯗꯣꯏꯅꯤꯅ ꯀꯩꯒꯤꯅꯣ ꯍꯥꯏ ꯀꯥꯟꯗ ꯒꯥꯔꯤ ꯀꯩ ꯀꯥ ꯁꯤꯟꯗꯣꯏꯅꯤꯅ ꯑꯗꯨꯒꯤꯅꯤꯅ ꯑꯗꯒꯤ ꯑꯩꯈꯣꯏꯅꯁꯨ ꯃꯨꯛ ꯑꯗ ꯃꯐꯝꯗꯨꯗ ꯑꯩꯈꯣꯏꯅꯁꯨ ꯍꯥꯟꯅ ꯎ ꯃꯥꯡꯖꯧꯅꯅ ꯑꯩꯈꯣꯏꯅ ꯄꯥꯎ ꯄꯤꯈꯤꯗꯣꯏꯅꯦꯕ ꯑꯩꯈꯣꯏ ꯁꯨꯃꯥꯏꯅ ꯃꯤꯁꯤ ꯂꯥꯛꯀꯗꯣꯏꯅꯤ ꯁꯨꯃꯥꯏꯅ ꯇꯧꯗꯣꯏꯅꯤ ꯍꯥꯏꯕꯅ ꯆꯤꯡꯕꯗ ꯍꯥꯏꯗꯣꯏꯅꯤ ꯑꯗꯨꯒꯤꯅꯤꯗ
ꯍꯣꯏ ꯐꯔꯛ ꯇꯥꯗꯧ ꯃꯥꯜꯂꯦꯗ ꯅꯣꯏ ꯃꯤ ꯀꯌꯥꯐꯧ ꯆꯠꯇꯣꯏꯅꯣ ꯀꯃꯥꯏꯅ ꯇꯧꯗꯣꯏꯅꯣ
ꯑꯩꯈꯣꯏꯁꯦ ꯍꯧꯖꯤꯛ ꯑꯩꯈꯣꯏ ꯃꯤ ꯃꯥꯄꯜꯗꯤ ꯂꯩꯔꯕ ꯃꯤ ꯅꯤꯄꯥꯜ ꯃꯥꯄꯜꯗꯤ ꯂꯩꯔ ꯍꯧꯖꯤꯛꯁꯦ ꯑꯗꯨꯗ ꯏꯃꯥꯟꯅꯕ ꯑꯝ ꯄꯥꯎ ꯐꯥꯎꯔꯛꯇꯦꯕ ꯃꯥꯁꯦ ꯑꯗꯣ ꯐꯣꯟ ꯇꯧꯋ ꯐꯣꯟ ꯇꯧꯕꯗꯨꯁꯨ ꯐꯣꯟꯗꯣ ꯄꯥꯏꯔꯛꯇꯦ ꯍꯥꯏꯌꯦꯕ ꯑꯗ ꯃꯥꯗꯣ ꯍꯣꯔꯦꯟꯒꯨꯝꯕ ꯀꯩꯒꯨꯝꯕ ꯇꯧꯔꯛꯀꯗ꯭ꯔꯗꯤ ꯈꯪꯗꯦ ꯉꯥꯏꯍꯥꯛꯇꯪꯗꯤ ꯌꯦꯡꯉꯁꯦꯅ ꯍꯥꯏꯅꯕꯅꯦꯕ ꯑꯗꯨꯗ ꯑꯩꯅ ꯅꯪꯁꯨ ꯍꯥꯟ ꯑꯩꯅ ꯄꯟꯈꯤꯕꯅꯤꯅ ꯃꯥꯁꯨ ꯑꯝꯇ ꯍꯪꯉꯛꯈꯤꯒꯦꯅ ꯑꯗꯨꯃꯥꯏꯅ ꯍꯥꯏꯕꯅꯦꯕ ꯑꯗꯨ ꯑꯣꯏꯔꯒꯗꯤ ꯑꯩꯈꯣꯏ ꯇꯔꯥꯗꯨꯣ ꯆꯞ ꯆꯥꯗꯣꯏꯅꯦꯕ ꯑꯩꯗ ꯅꯣꯏ ꯑꯅꯤꯃꯨꯛ ꯌꯥꯎꯗ꯭ꯔꯒꯗꯤ ꯅꯤꯄꯥꯟꯗ ꯑꯣꯏꯔꯒꯁꯨ ꯑꯗꯨꯝ ꯌꯥꯏꯑꯕꯀꯣ ꯑꯩꯈꯣꯏꯒꯤꯕꯨꯗꯤ ꯑꯗꯨꯒꯤ ꯎꯝ ꯄꯣꯠꯇꯣ ꯀꯩꯅꯣꯝꯃ ꯀꯩ ꯍꯥꯏꯅꯤ ꯆꯞ ꯆꯥꯕꯤ ꯃꯇꯝ ꯑꯃ ꯂꯦꯞꯊꯣꯛꯑꯒ ꯃꯤ ꯃꯁꯤꯡꯗ ꯂꯦꯞꯊꯣꯛꯑꯒ ꯑꯗꯨꯃꯥꯏꯅ ꯂꯩꯔꯒ ꯎ ꯄꯩꯁꯥꯅ ꯀꯩ ꯀꯌꯥ ꯀꯌꯥ ꯈꯥꯏꯅꯁꯤꯒꯦ ꯑꯟꯗ ꯀꯩ ꯀꯩ ꯆꯥꯁꯤꯒꯦ ꯍꯥꯏꯕꯅꯆꯤꯡꯕꯗꯣ ꯅꯣꯡ ꯇ ꯉꯥꯏꯁꯜꯂꯛꯑꯕꯅꯤꯅ ꯑꯗꯨꯒꯤ ꯈꯟꯅꯅꯕꯒꯤ ꯀꯩꯅꯣꯗꯣ ꯃꯇꯝꯗ ꯂꯩꯔꯛꯑꯣꯏꯗꯧꯕ ꯃꯌꯥꯝ ꯊꯕꯛ ꯏꯪ ꯑꯉꯥꯡ ꯂꯣꯏ ꯆꯤꯟꯅꯕꯅꯤꯅꯀꯣ ꯑꯗꯨꯒꯤꯅꯤꯗ
ꯍꯣꯏ ꯑꯗꯨꯝ ꯑꯗꯨ ꯑꯣꯏꯇꯥꯥꯔꯒꯗꯤ ꯑꯩꯗ ꯅꯨꯡꯉꯥꯏꯔ ꯑꯗꯨ ꯇꯥꯔꯗꯤ ꯌꯥꯎꯔꯒꯦ ꯑꯗꯩ ꯅꯣꯏꯁꯨ ꯑꯩ ꯆꯍꯤ ꯂꯒꯥꯥꯛ ꯀ ꯀꯩꯗꯣꯝꯇ ꯃꯥꯟꯅꯕ ꯈꯣꯠꯄ ꯅꯠꯇꯕꯅꯤꯅ ꯍꯌꯦꯡ ꯍꯥꯏ ꯍꯣꯏ ꯈꯪꯅꯕ ꯍꯥꯏꯁꯨ ꯃꯤ ꯑꯃꯅꯤꯗꯪ ꯈꯪꯅꯗꯣꯏꯅꯤ ꯑꯗꯩ ꯅꯍꯥꯟꯈꯩꯁꯨ ꯄꯨꯟꯕ ꯈꯣꯠꯄ ꯅꯠꯇꯕꯅꯤꯅ ꯑꯗꯨꯝ ꯑꯩ ꯋꯥꯔꯤ ꯋꯥꯇꯥꯏ ꯁꯥꯟꯅꯕꯗꯁꯨ ꯑꯗꯨꯝ ꯏꯄꯟ ꯔꯅꯤ ꯑꯗꯨꯝ ꯅꯨꯡꯉꯥꯏꯗꯧ ꯃꯥꯟꯗꯦꯕꯀꯣ ꯑꯗꯨꯝ ꯑꯩ ꯌꯥꯎꯔꯒꯦꯗ ꯅꯣꯏ ꯐꯖꯅ ꯅꯨꯡꯉꯥꯏꯅ ꯄꯨꯟꯊꯣꯛꯎꯔꯨꯔ ꯑꯗꯒꯤ ꯆꯥꯐꯝ ꯊꯛꯐꯝ ꯑꯗꯒꯤꯒꯦꯝ ꯃꯌꯥꯝꯗ ꯇꯥꯗꯧ ꯃꯥꯟꯗꯦꯕ ꯑꯗꯩ ꯏꯃꯥꯟꯅꯕ ꯀꯩꯀꯩ ꯆꯠꯂ ꯂꯩꯕꯗꯤ ꯐꯕ ꯑꯗꯨꯒꯤ ꯃꯔꯛꯇ ꯑꯃꯨꯛ ꯌꯥꯎꯗ꯭ꯔꯁꯨ ꯀꯩ ꯍꯥꯏꯅꯤ ꯑꯩꯁꯨꯦ ꯏꯀꯣꯏ ꯈꯣꯏꯔꯅꯦꯕ
ꯍꯣꯏ ꯑꯗꯨꯕꯨꯗꯤ ꯅꯪꯅ ꯅꯨꯡꯉꯥꯏ ꯇꯕꯒꯤꯗꯤ ꯈꯪꯗ꯭ꯔꯦ ꯑꯗꯨꯕꯨꯗꯤ ꯑꯩ ꯌꯥꯎꯕꯅꯤꯅ ꯑꯗꯨꯕꯨꯗꯤ ꯀꯩꯁꯨꯕꯨꯗꯤ ꯇꯧꯔꯨꯕ ꯍꯣꯏ ꯑꯗꯨꯕꯨꯗꯤꯅꯦ ꯄꯨꯟꯕ ꯍꯥꯏꯕ ꯋꯥꯅꯤ ꯅꯪꯒꯤ ꯅꯃꯥꯟꯅꯕ ꯃꯌꯥꯝ ꯂꯛꯇꯥꯏ ꯑꯩ ꯏꯇꯣꯝꯇ ꯌꯥꯎꯔꯒ ꯅꯪ ꯌꯥꯎꯋꯦꯅ ꯑꯩꯅ ꯄꯨꯟꯕꯗꯨꯁꯨ ꯀꯩꯁꯨ ꯑꯗꯨꯕꯨꯗꯤ ꯅꯨꯡꯉꯥꯏꯕ ꯍꯧꯥꯎꯅꯗꯦꯗ ꯑꯗꯨꯕꯨꯗꯤ ꯑꯗꯨꯕꯨꯗꯤ ꯆꯞ ꯃꯥꯟꯅꯩꯗ ꯑꯗ ꯑꯩꯁꯨꯅꯦ ꯍꯥꯏꯔꯤꯕ ꯑꯩꯁꯦ ꯆꯠꯀꯗꯣꯏꯁꯦ ꯑꯩꯁꯨ ꯌꯨꯝꯗ ꯄꯥꯎ ꯑꯝꯗ ꯄꯤꯗ꯭ꯔꯤꯕꯅꯤ ꯇꯧꯔꯤꯁꯦ ꯊꯕꯛ ꯆꯤꯜꯂꯤꯕ ꯈꯣꯠꯆꯤꯟꯁꯤꯒ ꯆꯠꯇꯣꯏꯁꯤꯒ ꯑꯩꯁꯦ ꯀꯃꯥꯏꯅ ꯍꯥꯏꯥꯟꯅ ꯆꯠꯇꯣꯏꯅꯣ ꯈꯪꯗ꯭ꯣꯏꯅ ꯇꯧꯔꯤꯁꯦ ꯑꯗꯩ ꯏꯃꯥꯟꯅꯕ ꯃꯌꯥꯝꯁꯨ ꯁꯨꯝ ꯄꯨꯟꯗꯕ ꯀꯨꯏꯗꯕꯅꯤꯅꯨꯁꯨ ꯄꯨꯅꯤꯡꯕꯗꯣ ꯆꯠꯁꯨ ꯆꯠꯅꯤꯡꯉꯦ ꯑꯃꯨꯛꯁꯨ ꯆꯠꯅꯤꯡꯗꯦ ꯑꯩꯁꯦ ꯑꯗꯨꯗꯨꯅ ꯃꯦꯟꯃꯥꯟ ꯇꯥꯗꯦꯕ ꯆꯠꯅꯅꯦꯕꯨꯗꯤ ꯍꯥꯏꯗꯣꯛꯈ꯭ꯔꯦꯕ ꯍꯥꯏꯕꯕꯨꯗꯤ ꯑꯗꯨ ꯌꯨꯝꯗꯗꯤ ꯑꯗꯨꯒꯤ ꯄꯥꯎꯗꯨꯣ ꯑꯃꯨꯛ ꯈꯪꯗ꯭ꯔꯤꯕꯅꯦꯕ ꯈꯪꯉꯒꯅꯣ ꯃꯣꯏꯅ ꯑꯃꯨꯛ ꯀꯔꯤ ꯍꯥꯏꯗꯨꯅ ꯒ꯭ꯌꯥꯟ ꯌꯥꯝ ꯇꯥꯗꯣꯏꯔꯤꯁꯦ
ꯆꯠꯨꯛ ꯀꯣꯏꯗꯧꯔꯒ ꯅꯣꯡ ꯐꯥꯗ ꯆꯄ ꯗꯤ ꯀꯩꯁꯨ ꯀꯥꯏꯗꯦ ꯑꯗꯨꯝ ꯌꯨꯝꯗ ꯑꯗꯨꯝ ꯂꯩꯁꯤꯟꯕꯗꯨꯁꯨ ꯍꯥꯏꯗꯤ ꯅ ꯃꯈꯗꯣ ꯑꯗꯨꯝ ꯍꯥꯏꯗꯤ ꯈ ꯊꯣꯛꯣꯛꯅꯕꯀꯣ ꯅꯨꯡꯉꯥꯏꯄ ꯑꯣꯏꯅ ꯑꯗꯨ ꯌꯥꯏꯑ ꯑꯗꯨꯝ ꯍꯥꯏꯗꯤ ꯌꯨꯝꯗꯁꯨ ꯀꯩꯁꯨ ꯍꯥꯏꯔꯦꯗ ꯅꯪ ꯆꯠꯀꯦ ꯅꯨꯡꯇꯤꯒꯤ ꯑꯗꯒꯤ ꯊꯕꯛ ꯏꯪꯈꯥꯡ ꯁꯨꯗꯕꯤꯗꯤ ꯑꯗꯨꯝ ꯇꯧꯔꯒ ꯂꯩꯕꯁꯨ ꯅꯠꯇꯦ ꯅꯪꯅ ꯇꯧꯕ ꯌꯥꯕ ꯂꯣꯏ ꯇꯧꯔꯝꯃꯤ ꯅꯪ ꯐꯥꯧ ꯆꯠꯂꯨꯕꯗꯗꯤ ꯑꯗꯨꯝ ꯀꯩꯁꯨꯕꯨꯗꯤ ꯍꯥꯏꯔꯣꯏꯗ
ꯑꯗꯨꯅꯦ ꯑꯩꯅ ꯎ ꯁꯨꯝꯅꯦ ꯑꯩꯅ ꯁꯨꯝ ꯅꯨꯡꯉꯥꯏꯖꯗꯕ ꯍꯥꯏꯇꯥꯔꯦ ꯃꯣꯏꯅ ꯆꯩꯕꯕꯨꯗꯤ ꯆꯩꯕ ꯆꯠꯄꯁꯨ ꯌꯥꯔꯣꯏ ꯍꯥꯏꯕꯗꯨ ꯊꯤꯡꯕꯗꯤ ꯊꯤꯡꯉꯑꯣꯏꯕꯀꯣ ꯑꯗꯨꯁꯨ ꯑꯩꯅꯗꯤ ꯅꯨꯡꯉꯥꯏꯖꯗꯦꯗꯅ ꯊꯕꯛ ꯇꯧꯍꯧꯒꯗꯕ ꯃꯌꯥꯝ ꯌꯥꯝꯕꯅꯤꯅ ꯑꯩꯈꯣꯏꯒꯤꯗꯤ ꯌꯨꯝ ꯁꯥꯕꯒꯤ ꯒꯤꯕꯨ ꯍꯣꯠꯅꯒꯗ꯭ꯔꯥ ꯑꯗꯒꯤ ꯑꯆꯥꯄꯣꯠ ꯍꯧꯣꯡꯅꯕꯕꯨ ꯍꯣꯠꯅꯒꯗ꯭ꯔꯥ ꯍꯥꯟꯅꯕꯕꯨ ꯍꯣꯠꯅꯒꯗ꯭ꯔꯥ ꯇꯥꯏꯅꯕ ꯍꯣꯠꯅꯒꯗ꯭ꯔꯥ ꯑꯗꯨ ꯃꯤ ꯃꯔꯣꯟꯗꯣ ꯂꯩꯇꯕꯅꯤꯅ ꯑꯩ ꯑꯃ ꯑꯩ ꯑꯃ ꯍꯦꯛ ꯆꯠꯊꯣꯛꯈꯤꯕ ꯃꯇꯝꯗ ꯊꯕꯛꯇꯣ ꯌꯥꯝ ꯍꯣꯗꯣꯏꯕ ꯑꯗꯨꯒꯤꯅꯦꯕ ꯑꯗꯒꯤ ꯅꯣꯡꯃꯈꯛ ꯉꯍꯥꯛꯇꯪ ꯀꯣꯏꯔꯨꯔꯒ ꯍꯜꯂꯛꯅꯤ ꯍꯥꯏꯕꯗꯤ ꯑꯃꯛ ꯐꯕ ꯑꯗ ꯃꯇꯝ ꯃꯥꯡꯒꯗꯕꯗꯣ ꯈꯜꯂꯨꯕꯗ ꯑꯩꯁꯦ ꯑꯃꯨꯛꯁꯨ ꯌꯥꯝ ꯆꯠꯅꯤꯡꯗꯦꯕ ꯑꯩꯒꯤ ꯋꯥꯈꯜꯁꯦ ꯉꯔꯥꯡ ꯅꯨꯡꯗꯥꯥꯡꯁꯨ ꯐꯖꯅ ꯈꯜꯂꯕꯅꯦ ꯑꯩꯁꯤꯕꯨ ꯉꯁꯥꯏ ꯆꯠꯁꯦꯅ ꯆꯠꯀꯦꯅ ꯑꯃꯨꯛ ꯍꯥꯏꯗꯣꯛꯈ꯭ꯔꯦꯅ ꯇꯧꯔꯤꯁꯦ ꯑꯩꯕꯨ ꯆꯠꯊꯣꯛꯇꯣꯏꯁꯤꯕꯨ ꯌꯨꯝꯗꯅ ꯑꯃꯨꯛ ꯀꯃꯥꯏꯅ ꯇꯧꯍꯧꯕ ꯍꯥꯏꯅ ꯈꯟꯕꯗꯅꯦ ꯇꯨꯝꯐꯝ ꯆꯥꯐꯝ ꯑꯃ ꯈꯪꯗꯦꯕ ꯉꯔꯥꯡꯁꯨ ꯈꯪꯕ꯭ꯔ ꯑꯩꯩꯅ
ꯃꯣꯏꯅ ꯃꯄꯤ ꯃꯄꯥ ꯑꯣꯏꯕꯅꯤꯅ ꯌꯥꯝ ꯈꯟ ꯈꯜꯂꯕꯁꯨ ꯉꯥꯏꯔꯦ ꯑꯗꯨꯣ ꯀꯩ ꯍꯥꯏꯅꯤ ꯑꯗꯨꯝ ꯅꯪꯗꯦꯄꯣꯠ ꯅꯪꯒ ꯆꯠꯀꯗꯕꯅꯤꯅ ꯆꯠꯀꯦꯕꯨ ꯍꯥꯏꯔꯁꯨ ꯆꯠꯂꯣꯠ ꯆꯠꯂꯣꯏꯕ ꯍꯥꯏꯔꯁꯨ ꯅꯪꯒꯤ ꯋꯥꯈꯟꯅꯤ ꯑꯗꯨꯗ ꯀꯅꯥꯝꯇꯅ ꯆꯠꯂꯨ ꯆꯠꯀꯅꯨ ꯍꯥꯏꯕꯒꯤ ꯀꯩꯅꯣ ꯇꯧꯕꯒꯤ ꯃꯊꯧ ꯇꯥꯗꯦ ꯍꯥꯏ ꯇꯔꯦ
ꯍꯣꯏ ꯂꯩꯇꯦꯗ ꯑꯗꯨꯕꯨꯗꯤ ꯀꯅꯥꯝꯇꯅ ꯀꯩꯝꯇ ꯌꯥꯔꯣꯏ ꯍꯥꯏꯒꯗꯕ ꯊꯤꯡꯕꯤꯒꯗꯕꯕꯨꯗꯤ ꯂꯩꯇꯦꯕ ꯑꯗꯨꯏꯁꯨ ꯑꯩꯅ ꯁꯨꯝ ꯅꯨꯡꯉꯥꯏꯖꯗꯕꯩ ꯋꯥꯔꯤꯗ ꯃꯣꯏꯅ ꯑꯩ ꯑꯃ ꯌꯥꯎꯗꯕꯗ ꯆꯤꯟꯒꯗꯧꯕ ꯊꯕꯛ ꯃꯌꯥꯝ ꯋꯥꯍꯧꯒꯗꯕꯗꯣ ꯑꯗꯨ ꯈꯟꯕ ꯅꯨꯡꯉꯥꯏꯇꯦ ꯇꯕꯤ ꯃꯥꯏꯅꯤꯗ ꯃꯤꯑꯣꯏꯕꯒꯤ ꯃꯤꯅꯨꯡꯁꯤ ꯍꯥꯏꯇꯥꯔꯦ ꯑꯩꯅ ꯆꯦꯜꯂꯤꯁꯤꯅ ꯑꯗꯨꯒꯤ ꯋꯥꯅꯤꯗ ꯍꯥꯏꯗꯤ ꯇꯁꯦꯡꯕꯒꯤ ꯑꯩꯅꯁꯨ ꯀꯩꯅꯣꯝ ꯆꯊꯣꯛꯄꯁꯦ ꯑꯁ ꯑꯩꯅ ꯆꯠꯊꯣꯛꯏꯉꯥꯏꯁꯤꯗ ꯃꯣꯏ ꯃꯌꯥꯝꯗꯣ ꯋꯥꯔꯝꯕꯅꯤꯀꯣ ꯍꯥꯏ ꯈꯂꯦꯕ ꯋꯥꯈꯜꯁꯦ ꯑꯩ ꯏꯁꯥꯗ ꯂꯩꯌꯦꯕ ꯑꯩꯒꯤ ꯄꯣꯛꯄ ꯑꯗꯨꯝ ꯌꯥꯎꯔꯑ ꯀꯩꯅꯣꯝꯃ ꯑꯣꯏꯅ ꯑꯗꯨꯝ ꯈꯨꯗꯣꯜ ꯑꯃ ꯑꯣꯏꯅ ꯑꯗꯨꯝ ꯂꯩꯔꯤꯕ ꯑꯩꯉꯣꯟꯗꯝꯗ ꯈꯪꯕ꯭ꯔꯥ ꯁꯨꯡꯌꯥ ꯌꯥꯔꯣꯏꯗꯕꯁꯤꯡ ꯑꯩ ꯑꯁ ꯑꯩ ꯗꯦꯝ ꯀꯤꯌꯥꯔꯅꯤ ꯑꯩ ꯆꯠꯅꯤꯡꯕ ꯆꯠꯀꯅꯤ ꯉꯥꯎꯅꯤꯡꯕ ꯉꯥꯎꯅꯤ ꯀꯥꯏꯅ ꯍꯥꯏꯕ ꯃꯤꯗꯥꯗꯣ ꯑꯗꯨ ꯑꯣꯏꯗꯦꯕ ꯑꯩꯗꯣ ꯈꯟꯕ ꯑꯩꯗꯤ ꯑꯁ ꯉꯥꯏꯍꯥꯛꯇꯪꯒꯤ ꯆꯠꯅꯤꯡꯕꯒꯤꯗꯤ ꯆꯠꯂꯨꯔꯗꯅ ꯑꯗꯨꯒꯅ ꯍꯦꯛꯇ ꯅꯨꯡꯉꯥꯏꯔꯦ ꯇꯦꯕ ꯑꯁ ꯑꯩꯁ ꯂꯥꯛꯑꯝꯖꯁꯨ ꯐꯗꯝꯕꯅꯦ ꯇꯥꯍꯧꯔꯤꯕ ꯊꯕꯛ ꯃꯌꯥꯝꯗꯨꯒ ꯀꯪꯃꯣꯏꯌꯨ ꯀꯃꯥꯏꯅ ꯇꯧꯔꯝꯗꯅꯣ ꯑꯗꯨꯅ ꯅꯪꯅ ꯉꯁꯤꯐꯥꯎꯗ ꯅꯣꯏꯗ ꯑꯝꯇ ꯂꯥꯛꯑꯣ ꯑꯝꯇ ꯂꯥꯛꯑꯣ ꯍꯥꯏꯕꯗ ꯑꯩ ꯀꯪꯀꯥ ꯂꯥꯛ ꯉꯝꯒꯦ ꯉꯝꯗꯦ ꯍꯥꯏꯕ ꯏꯁꯥꯁꯦ ꯍꯦꯛꯇ ꯆꯠꯊꯣꯛꯄ
ꯇꯥꯅꯤꯡꯗꯦ ꯑꯉꯥꯡ ꯃꯆꯥꯁꯨ ꯅꯠꯇꯅ
ꯑꯉꯥꯡ ꯑꯍꯟꯒꯤ ꯋꯥ ꯅꯠꯇꯦꯗ ꯑꯠꯇꯤ ꯑꯗꯨꯕꯨ ꯑꯩꯅ ꯍꯥꯏꯁꯤꯅꯤꯅꯦ ꯃꯣꯏꯅ ꯑꯩꯅ ꯆꯠꯄꯗ ꯊꯤꯡꯉꯤ ꯍꯥꯏꯕ ꯅꯠꯇꯦꯕ ꯊꯤꯡꯉꯤ ꯅꯪ ꯆꯠꯄ ꯌꯥꯔꯣꯏ ꯍꯥꯏꯕ ꯅꯠꯇꯦꯕ ꯑꯩꯅ ꯍꯥꯏꯁꯤꯅꯅꯦ ꯑꯩꯈꯣꯏꯒꯤ ꯃꯁꯥꯒꯤ ꯑꯣꯏꯅ ꯊꯕꯛ ꯀꯩꯀꯥꯗ ꯆꯤꯟꯕꯅꯤꯅ ꯑꯩꯅ ꯆꯠꯊꯣꯛꯑꯀꯥꯟꯗ ꯍꯣꯧꯒꯗꯕ ꯃꯌꯥꯝꯗꯨꯒꯤ ꯍꯥꯏꯕꯅꯦ ꯃꯤ ꯑꯩꯅ ꯍꯥꯏꯁꯤꯗꯤ ꯅꯨꯡꯉꯥꯏꯇꯦ ꯍꯥꯏꯕꯒꯤ ꯋꯥꯠꯅꯤꯗ ꯑꯗꯒꯤ ꯈꯨꯗꯥ ꯍꯥꯏꯅ ꯑꯃ ꯃꯁꯥ ꯃꯎꯗꯨ ꯏꯟꯈꯠꯂꯛꯇꯅ ꯎꯝ ꯌꯥꯝ ꯇꯀꯠ ꯇꯛꯀꯠ ꯇꯦꯛꯑꯕ ꯃꯤꯅꯤ ꯍꯥꯏꯗꯨꯃ ꯐꯕ ꯃꯅ ꯆꯍꯤꯗꯨꯗ ꯑꯥ ꯆꯍꯤ ꯌꯥꯡꯈꯩ ꯃꯉꯥ ꯍꯨꯝꯐꯨ ꯁꯨꯖꯜꯂꯛꯇꯧꯕꯅꯤ ꯑꯗꯨꯩ ꯊꯕꯛ ꯅꯣꯃꯛꯏꯕ ꯃꯇꯝꯗ ꯀꯌꯥꯝ ꯀꯨꯏꯒꯦ ꯌꯦꯡꯉꯣ ꯑꯗꯨꯁꯨ ꯑꯌꯨꯛꯇꯅꯪ ꯅꯨꯡꯗꯥꯡꯐꯥꯎ ꯐꯝꯃꯛꯀꯗꯣꯏꯅꯤ ꯐꯝꯃꯒ ꯊꯕꯛ ꯁꯨꯕ ꯍꯥꯏꯁꯤꯗꯤ ꯌꯥꯝ ꯋꯥꯏꯗꯅꯀꯣ ꯑꯗꯒꯤ ꯃꯥꯒꯤ ꯃꯈ꯭ꯋꯥꯡꯁꯤꯁꯨ ꯅꯥꯀꯟ ꯑꯃ ꯄꯩꯕꯅꯦꯕ ꯈꯪꯕ꯭ꯔꯥ ꯑꯩꯈꯣꯏꯅ ꯑꯗꯨꯝ ꯈꯪꯉꯤꯕ ꯃꯥꯅꯁꯨ ꯑꯗꯨꯝ ꯈꯪꯖꯩꯌꯦꯕ ꯌꯦꯡꯕꯗ ꯑꯩꯒꯤ ꯀꯣꯅꯦ ꯑꯩꯒꯤ ꯑꯩꯒꯤ ꯄꯨꯛꯆꯦꯞꯁꯤ ꯅꯥꯀꯟ ꯑꯃ ꯄꯨꯔꯥ ꯄꯩꯔ ꯌꯦꯡꯕꯗ ꯑꯗꯨꯝ ꯍꯥꯏꯕ ꯃꯥꯅꯁꯨ ꯈꯪꯕ꯭ꯔꯥ ꯑꯗꯨꯅ ꯊꯕꯛꯇꯣ ꯑꯋꯥꯕ ꯁꯨꯝ ꯁꯨꯕꯅꯤꯅ ꯂꯪꯊꯣꯛꯑꯕꯨ ꯍꯦꯛ ꯊꯝꯃꯝꯕꯗꯣ ꯅꯨꯡꯉꯥꯏꯇꯕꯒꯤ ꯋꯥꯔꯤꯅꯤꯗ ꯑꯩꯅ ꯍꯥꯏꯁꯤꯅ
ꯎꯝ ꯈꯪꯗꯦꯗ ꯅꯪ ꯑꯗꯨꯝ ꯂꯦꯞꯄ ꯆꯠꯀꯦꯕꯨ ꯈꯜꯂꯁꯨ ꯆꯠꯄꯕꯨ ꯈꯜꯂꯁꯨ ꯆꯠꯀꯦ ꯈꯜꯂꯒ ꯑꯗꯨꯝ ꯆꯠꯂꯣ ꯆꯠꯂꯣ ꯑꯗꯨꯅ ꯈꯪꯖꯥ ꯍꯥꯟꯅꯔꯒ ꯑꯃꯨꯛ ꯆꯠꯂꯒ ꯑꯥꯗ ꯑꯃꯨꯛ ꯄꯨꯟꯕ ꯈꯣꯠꯄ ꯇꯧ ꯇꯧꯕꯗ ꯑꯃꯨꯛ ꯈꯟꯖꯤꯜꯂꯒ ꯅꯨꯡꯉꯥꯏꯇꯕ ꯂꯩꯇꯣꯏꯕ ꯇꯥꯔꯗꯤ ꯑꯗꯨꯅ ꯍꯦꯟꯅ ꯅꯨꯡꯉꯥꯏꯔꯗꯕ ꯑꯣꯏꯕꯇꯥꯥꯔꯗꯤꯠ ꯆꯠꯇ꯭ꯔꯁꯨ ꯑꯗꯨꯝ ꯇꯣ ꯍꯥꯏꯕꯗꯤ ꯅꯪꯒꯤ ꯋꯥꯈꯜꯅꯤꯗ ꯀꯩꯅꯣ ꯅꯍꯥ ꯑꯣꯏꯔꯤꯀꯥꯟꯗ ꯀꯣꯏꯕ ꯌꯥꯕ ꯑꯗ ꯀꯩ ꯀꯩꯁꯨ ꯃꯩ ꯀꯣꯏꯔꯨꯔꯦ ꯑꯗꯣ ꯍꯧꯖꯤꯛꯇꯤ ꯑꯗꯨꯝ ꯈꯔ ꯂꯦꯞꯄꯁꯨ ꯌꯥꯏ ꯀꯩꯁꯨ ꯀꯥꯏꯗꯦ ꯀꯩꯅꯣ ꯑꯗꯨꯕꯨꯗꯤ
ꯍꯣꯏꯗ ꯑꯗꯨꯕꯨꯗꯤ ꯑꯩꯈꯣꯏ ꯑꯩꯈꯣꯏ ꯃꯅꯤꯄꯨꯔ ꯃꯅꯨꯡꯁꯤ ꯂꯩꯁꯤꯡꯁꯤꯗꯤ ꯑꯌꯥꯝꯕ ꯑꯗꯨꯝ ꯆꯠꯂ ꯄꯣꯠꯅꯤꯗ ꯆꯍꯤꯁꯨ ꯌꯥꯝꯃꯛꯑꯕꯅꯤꯅꯀꯣ ꯑꯗꯨꯝ ꯏꯃꯥꯟꯅꯕꯁꯤꯡꯅ ꯄꯨꯟꯗꯅ ꯈꯣꯠꯇꯅ ꯑꯗꯨꯝ ꯑꯗꯨꯒꯨꯝꯕ ꯑꯗꯨꯒꯨꯝꯕ ꯃꯌꯥꯝꯕꯨꯗꯨ ꯌꯥꯝ ꯐꯪꯉꯛꯏꯗ ꯕꯥ ꯏꯃꯍꯣꯏ ꯂꯩꯔꯤꯉꯩꯗ ꯑꯗꯨꯝ ꯏꯅꯤꯡꯇꯝꯕꯗꯣ ꯑꯣꯏꯔꯛꯑꯦꯕ ꯑꯗꯨꯒ ꯍꯧꯖꯤꯛꯇꯤ ꯁꯨꯝ ꯃꯣꯏꯒ ꯑꯃꯨꯛ ꯂꯩꯇ꯭ꯔꯕꯅꯤꯅꯅꯦ ꯑꯩꯁꯨꯅꯦ ꯃꯈꯈꯜꯁꯦ ꯆꯠꯊꯣꯛꯑꯀꯥꯟꯗꯅꯦ ꯑꯩ ꯈꯜꯂꯝꯟꯒꯗꯒꯦꯛꯇ ꯈꯟꯖꯥꯠꯅꯤ ꯈꯟꯕ ꯁꯨꯝ ꯅꯨꯡꯉꯥꯏꯔꯛꯇꯕꯗꯣ ꯑꯗꯨꯒꯤ ꯋꯥꯅꯤꯗ
ꯎꯝ ꯅꯣꯏꯅ ꯍꯧꯖꯤꯛ ꯑꯣꯏꯔꯤꯁꯤ ꯅꯣꯏ ꯍꯧꯖꯤꯛ ꯄꯨꯔꯥ ꯀꯩꯅꯣ ꯇꯧꯔꯤꯁꯤ ꯆꯍꯤ ꯀꯨꯟ ꯀꯨꯟꯃꯉꯥꯒꯤ ꯑꯉꯥꯡꯒꯤ ꯃꯑꯣꯡꯅꯤꯅ ꯅꯣꯏꯅ ꯈꯜꯂꯤꯁꯦ ꯀꯣꯏꯗꯅ ꯂꯥꯡꯗꯅ ꯑ ꯒ꯭ꯌꯥꯟ ꯇꯥꯅ ꯂꯩꯇꯕ ꯃꯇꯝꯁꯤꯗ ꯑꯩꯈꯣꯏꯅ ꯇꯧꯗꯕ ꯊꯕꯛ ꯃꯌꯥꯝꯗꯨꯣ ꯅꯣꯏ ꯂꯣꯏꯅ ꯇꯧ ꯂꯩꯔꯦ ꯅꯣꯏ ꯇꯧꯗꯕ ꯊꯕꯛ ꯃꯌꯥꯝꯁꯤꯗ ꯑꯩꯈꯣꯏꯅ ꯇꯧ ꯂꯩꯛꯑꯦ
ꯑꯗꯨꯕꯨꯗꯤ ꯁꯨꯝ ꯏꯃꯥꯟꯅꯕꯁꯤꯡ ꯄꯨꯜꯂꯤꯕꯁꯤꯡꯁꯤꯁꯨ ꯀꯣ ꯁꯨꯝ ꯑꯩꯈꯣꯏꯒꯤ ꯀꯩ ꯍꯥꯏꯅꯤ ꯃꯣꯏꯁꯨꯅꯦ ꯑꯩꯈꯣꯏ ꯃꯁꯦꯟ ꯄꯨꯟꯁꯤꯟꯅꯔꯒ ꯂꯥꯡꯕ ꯈꯣꯠ ꯈꯣꯠꯄ ꯀꯩꯀꯥ ꯑꯗꯒꯤ ꯀꯣꯏꯊꯣꯛꯄ ꯈꯣꯠꯄꯁꯦ ꯌꯥꯝ ꯄꯥꯝꯕ ꯉꯥꯛꯇ ꯑꯣꯏꯌꯦꯕ ꯑꯗꯨ ꯃꯌꯥꯝꯗꯣ ꯁꯨꯝ ꯆꯥꯟꯅꯈꯤꯕꯒꯤꯅꯦꯕ ꯑꯗꯨꯅ ꯀꯅꯥꯒꯨꯝꯕ ꯀꯩꯝ ꯆꯥꯛꯀꯟꯗꯕ ꯃꯔꯨꯞ ꯃꯄꯥꯡꯁꯤꯡꯒ ꯄꯨꯜꯂꯝꯕ ꯑꯣꯏꯇꯥꯥꯔꯗꯤ ꯑꯃꯨꯛꯁꯨ ꯆꯠꯂꯣꯏꯗꯣꯏꯅꯦꯕ ꯑꯗꯨꯣ ꯈꯔꯁꯨ ꯆꯥꯊꯣꯛꯇ ꯌꯥꯄꯣ ꯅꯠꯇꯦꯗ ꯄꯨꯟꯁꯤꯅꯤ ꯀꯩꯅꯣ ꯍꯌꯦꯡ ꯏꯍꯦꯟꯅ ꯂꯩꯈꯤꯗꯕ ꯊꯣꯛꯑꯗꯤ ꯑꯗꯨꯝ ꯂꯣꯏꯔꯦ ꯀꯔꯤꯝꯇ ꯀꯩ ꯍꯥꯏꯅꯤ ꯄꯨꯟꯁꯤꯁꯤꯗꯤ ꯀꯩꯅꯣ ꯂꯩꯕ ꯅꯠꯇꯦ ꯍꯥꯏꯕ ꯃꯥꯒꯤ ꯑꯥꯡ ꯉꯁꯤ ꯁꯤꯅꯤ ꯍꯌꯦꯡ ꯁꯤꯅꯤ ꯍꯥꯏꯕꯒꯤ ꯃꯥꯒꯤ ꯃꯇꯝ ꯑꯃ ꯊꯥꯔ ꯂꯩꯕ ꯅꯠꯇꯦ ꯍꯥꯏꯕ ꯂꯥꯏꯅꯕꯨꯗꯤ ꯇꯝꯕ ꯂꯩꯔꯝꯗꯣꯏꯅꯤ ꯅꯪꯒꯤꯅ ꯑꯗꯨ ꯊꯣꯛꯄ ꯃꯥꯒꯤꯅ ꯑꯗꯨ ꯊꯣꯛꯄꯅ ꯇ ꯂꯩꯔꯝꯗꯣꯏꯅꯤ ꯑꯗꯨꯁꯨ ꯑꯏꯕ ꯑꯩꯈꯣꯏꯅꯗꯤ ꯑꯗꯨ ꯈꯪꯕ ꯅꯠꯇꯦꯗꯅ ꯑꯗꯨꯅ ꯈꯔꯁꯨ ꯀꯣꯏꯕ ꯂꯥꯡꯕꯁꯨ ꯇꯧꯗ ꯌꯥ ꯄꯣꯟꯣꯟꯗꯦꯗ
ꯍꯣꯏ ꯐꯔꯦ ꯐꯔꯦ ꯅꯪꯅ ꯆꯠꯅꯤꯡꯉꯦ ꯈꯟꯇꯥꯔꯗꯤ ꯆꯠꯂꯣ ꯑꯗꯒꯤ ꯆꯠꯅꯤꯡꯗꯦ ꯋꯥꯈꯜꯅ ꯌꯥꯗ꯭ꯔꯗꯤ ꯆ ꯆꯠꯂꯨꯗ ꯅꯪꯅ ꯄꯥꯝꯕꯅꯦ ꯑꯗꯨꯏꯗꯤ ꯑꯩꯈꯣꯏꯅ ꯍꯥꯏ ꯌꯥꯕ ꯅꯠꯇꯦꯗꯅ
ꯑꯗꯣ ꯑꯩꯒꯤꯗꯤ ꯑꯣꯏꯅ ꯊꯥꯕꯤꯔꯨꯔꯅꯨ ꯑꯩꯗꯤ ꯐꯔꯛ ꯇꯥꯔꯅꯦꯕ
ꯎꯝ ꯍꯣ ꯐꯔꯦ ꯐꯔꯦ ꯑꯗꯨꯗꯤ ꯎꯝ ꯊꯝꯃꯒꯦ ꯑꯩꯁꯨ ꯎꯝ ꯑꯗꯨ ꯄꯥꯎꯗ ꯍꯥꯏꯒꯦ ꯇꯧꯕꯅ